ꯎ ꯉꯁꯥꯏ ꯑꯩꯉꯣꯟꯗ ꯄꯨꯔꯥ ꯑꯀꯣꯜ ꯑꯃ ꯃꯥꯡꯍꯜꯂꯦ ꯅꯝꯐꯨꯅ
ꯑꯁ ꯑꯩꯅꯔꯣꯔꯣ ꯑꯁ ꯑꯩꯉꯣꯟꯗ ꯇꯩꯅꯔꯣ ꯃꯤꯡꯅꯤ ꯀꯥꯏꯅ ꯀꯔꯤ ꯃꯤꯡꯅꯣꯒꫭꯔꯤꯔꯥ ꯍꯥꯏꯕ
ꯑ ꯍ ꯒꯨꯗꯅꯥꯢꯇꯀꯤ ꯃꯃꯤꯡꯅꯤ
ꯑꯥ
ꯒꯨꯗ ꯅꯥꯏꯠꯀꯤ ꯃꯃꯤꯡꯅꯦꯕ
ꯏꯁ
ꯐꯝꯃ ꯂꯩꯌꯦ
ꯀꯩꯔꯤ ꯐꯝꯕꯅꯣ
ꯐꯝꯅꯤꯡꯕꯒꯤ ꯑꯩꯒꯤ ꯀꯣꯜ ꯑꯃꯗꯣ ꯁꯤꯡꯂꯧ ꯀꯣ ꯃ
ꯑꯩ ꯑꯩ ꯀꯣꯜ ꯇꯧꯔꯒꯦ ꯑꯗꯨꯗꯤ ꯁꯤ ꯊꯤꯡꯅ ꯁꯤꯡꯒ ꯆꯞ ꯃꯥꯟꯅꯔꯝꯃꯦ
ꯀꯣ ꯀꯣ ꯑꯅꯤ ꯏꯠꯇ ꯀꯦꯗꯨꯗꯤ ꯁꯤꯁꯤꯡꯃꯒ ꯆ ꯃꯅꯔꯝ
ꯁꯤꯡꯉꯣꯏꯒꯤ ꯊꯨꯅ ꯁꯤꯡꯉꯣ
ꯎꯝ ꯎꯝ ꯎꯝ ꯁꯤꯡ ꯂꯔꯦ ꯁꯤꯡꯗꯣꯛ ꯀꯔꯦ ꯂꯩꯖꯕ
ꯃꯥ ꯆꯪꯗꯕꯒꯤꯅꯦꯕ ꯉꯁꯥꯏꯗꯣ
ꯑꯁ ꯉꯁꯥꯏꯗꯨꯣ ꯏꯃꯥꯟꯅꯕ ꯀꯣꯛ ꯇꯧꯔꯛꯄ ꯑꯗꯨꯒꯤ ꯄꯥꯏꯈꯠꯄ ꯑꯗꯨꯗꯒꯤ ꯅꯪꯒꯤ ꯂꯥꯛꯄꯗꯣ ꯈꯪꯍꯧꯗꯦ ꯂꯥꯛꯇꯦ
ꯑꯩꯗꯤ
ꯑꯗꯨꯒꯤꯅꯦ ꯀꯩꯗꯧꯔꯤꯅꯣ
ꯎ ꯐꯝꯃꯒ ꯂꯩꯌꯦ ꯍꯥꯏꯕ
ꯎꯝ ꯑꯩꯈꯣꯏ ꯑꯅꯨꯕꯤꯒꯤ ꯈꯣꯟꯁꯨ ꯇꯥꯗ ꯀꯨꯏꯔꯤꯅꯤ
ꯍ ꯍ
ꯎꯁꯤꯠꯈꯤꯗ꯭ꯔꯦꯗꯀꯣ ꯀꯃꯥꯏꯅ ꯇꯧꯅꯤ ꯑꯩꯗꯤ
ꯎꯁꯤꯂꯣ ꯎꯁꯤꯂꯣ ꯎꯝ
ꯅꯨꯕꯤꯁꯨ ꯇꯧꯕ ꯉꯝꯕ ꯂꯩꯕꯅꯦ
ꯎꯝ ꯎꯝ ꯇꯧꯁꯤꯜꯂꯣ ꯀꯅꯥꯒꯤ ꯅꯝꯕꯔꯅꯣ ꯁꯤꯅ
ꯑꯩꯅ ꯉꯁꯥꯏꯗꯒꯤ ꯋꯥꯔꯤ ꯂꯤꯕꯗꯨ ꯅꯪꯉꯣꯟꯗ ꯀꯗꯥꯏꯗ ꯅꯅꯥꯗꯣ ꯀꯗꯥꯏꯗ ꯇꯥꯔꯒ ꯅꯅꯥ ꯀꯗꯥꯏꯗ ꯐꯧꯗꯣꯛ ꯈꯧꯗꯣꯛꯈ꯭ꯔꯕ
ꯑꯩꯒꯤ ꯅꯥꯗꯤ ꯅꯅꯥꯛꯇ ꯌꯥꯜꯉ ꯊꯝꯃꯤ
ꯀꯩꯅꯣ ꯇꯧꯕꯅꯦꯕ ꯑꯩꯒꯤ ꯐꯥꯔꯁ ꯀꯣꯂꯔ ꯑꯃ
ꯎꯝ
ꯑꯗꯨ ꯑꯗꯨ ꯅꯨꯄꯥꯗꯨꯅ ꯁꯦꯝꯕꯤꯕꯅꯦ ꯍꯥꯏꯕ
ꯑꯣ ꯑꯣ ꯑꯣ ꯐꯥꯏꯀꯣ ꯐꯥꯏꯀꯣ
ꯃꯥꯅ ꯅꯝꯕꯔ ꯄꯤꯔꯛꯄꯅꯦ
ꯑꯗꯨ ꯅꯨꯄꯥꯒꯤ ꯃꯌꯥꯝꯕ ꯅꯝꯕꯔꯅꯦꯕ ꯑꯦ ꯑꯣ ꯇꯤ ꯄꯤꯅꯦꯕ
ꯃꯌꯥꯝꯕꯅ ꯃꯃꯥꯟꯅꯕꯅꯦ ꯍꯥꯏꯌꯦ
ꯑꯣ ꯐꯩ ꯐꯩ ꯅꯔꯤ ꯅꯉꯝ ꯆꯔꯤ ꯅꯔꯦ ꯅꯔꯦ ꯅꯨꯄꯥꯒ ꯐꯪꯉꯩ ꯂꯩꯔ
ꯍꯥꯝ ꯁꯣ ꯑꯣ
ꯀꯅꯥꯅ ꯂꯩꯕꯣ
ꯑꯩꯈꯣꯏ ꯏ ꯃꯤ ꯌꯥꯅꯤ
ꯀꯩꯒꯤ ꯃꯤ ꯌꯥꯝꯕ
ꯑꯦ ꯑꯁ ꯅꯪ ꯌꯥꯝ
ꯍꯥꯥ
ꯀꯔꯤꯅꯣ ꯃꯤ ꯁꯤꯐꯝꯗ ꯂꯩꯔꯗꯤꯦ ꯃꯤ ꯌꯥꯝꯗ꯭ꯔꯗꯤ ꯃꯤ ꯑꯃꯈꯛꯇ ꯂꯩꯌꯣ ꯍꯥꯏꯕ꯭ꯔꯣ ꯑꯌꯣ ꯑꯩꯗꯣ ꯑꯩꯒꯤ ꯅꯪꯒꯟꯅꯀꯣ ꯑꯩꯅ ꯆꯧꯀꯤ ꯐꯝꯕ ꯑꯩꯒꯤ ꯏꯄꯨꯒꯤ ꯐꯤꯔꯣꯜꯗꯣ ꯂꯣꯏꯁꯤꯟꯕ
ꯎꯝ
ꯑꯗꯨ ꯂꯣꯏꯁꯤꯟꯕꯗ ꯀꯩꯅꯣ ꯇꯧꯈ꯭ꯔꯕ ꯃꯅꯤꯡꯂꯣꯝꯗ ꯀꯥꯡ ꯑꯦ ꯀꯛꯆꯤꯡꯗꯣ
ꯎꯝ
ꯆꯤꯛꯄꯤꯈ꯭ꯔꯕ ꯑꯁ ꯅꯥꯈ꯭ꯔꯦ
ꯇꯤꯛ ꯀꯥꯡꯁꯦꯒꯗꯤ ꯅꯥ ꯇꯥꯕꯅꯤ
ꯀꯥꯡ ꯅꯠꯇꯦ ꯀꯛꯆꯤꯡ ꯀꯛꯆꯤꯡ ꯌꯥꯝ ꯅꯥꯕꯤꯃ ꯂꯩꯗꯥꯏꯅꯦ ꯀꯛꯆꯤꯡ
ꯅꯅꯥꯕ ꯇꯥꯕꯅꯦ
ꯀꯛꯆꯤꯡꯒꯤꯡ ꯆꯤꯡꯕꯤꯗꯣ
ꯑꯥ ꯍ ꯍ
ꯆꯠꯂꯦ
ꯇꯕ꯭ꯂꯣ
ꯇ
ꯀꯩꯗꯧꯉꯩ ꯀꯩꯅ ꯇꯧꯈ꯭ꯔꯦ ꯐꯤꯟꯅꯔꯦꯎꯗꯤ ꯂꯣꯏꯈ꯭ꯔꯕꯣ
ꯂꯣꯏꯔꯦ ꯍꯣꯔꯦꯟ ꯅꯨꯃꯤꯗꯥꯡ ꯒꯇ꯭ꯤꯡ ꯇꯧꯅꯤ
ꯍꯥꯥ
ꯄꯔꯣꯝꯇꯪꯒꯤ ꯗ꯭ꯔꯤꯡ ꯇꯧꯕꯒꯅꯤꯅꯦ
ꯉꯁꯤꯅ ꯂꯣꯏꯕ꯭ꯔꯣ ꯉꯁꯤꯅ ꯐꯨꯝꯕ꯭ꯔꯣ
ꯉꯁꯤ ꯐꯨꯝꯈ꯭꯭ꯔꯦꯅꯦ ꯉꯔꯥꯡꯗ ꯄꯨꯔꯛꯄ ꯃꯤꯗꯨꯕꯨ ꯉꯁꯤ ꯐ ꯉꯁꯤ ꯐꯨꯝꯗ꯭ꯔꯗꯤ
ꯑꯩꯈꯣꯏ ꯎ ꯉꯔꯥꯡ ꯄꯣꯛꯑꯗꯤ ꯉꯔꯥꯡ ꯉꯔꯥꯡ ꯂꯩꯈꯤꯗꯕ꯭ꯔꯥ ꯅꯠꯇ꯭ꯔꯣ
ꯃꯥꯡꯖ
ꯅꯨꯡꯁꯤꯔꯣ ꯎꯝ
ꯍꯥ
ꯐꯩꯅꯤ ꯁꯣꯛ ꯆꯄꯚꯔ ꯑꯃ ꯅꯅ
ꯍꯥ
ꯋꯥꯅ ꯂꯩꯕ ꯁꯔꯨꯛꯇꯤ ꯑꯗꯨꯃꯥꯏꯅ ꯆꯠꯈꯤꯕꯗꯨꯅ ꯐꯔꯕꯅꯤ ꯍꯥꯏꯕ
ꯆꯠꯈ꯭ꯔꯕ ꯃꯇꯨꯡꯗ ꯑꯃꯨꯛꯀ ꯅꯨꯡꯉꯥꯏꯇꯦ ꯆꯠꯇꯕ ꯀꯥꯟꯗꯗꯤ ꯋꯥꯔꯦ ꯃꯥꯗꯣ ꯄꯣꯊꯥꯔꯁꯅꯨ ꯈꯜꯂꯦ ꯆꯠꯈ꯭ꯔꯦ ꯍꯥꯏꯔꯗꯤ ꯑꯃꯨꯛꯀ ꯑꯃꯛ ꯈꯔ ꯅꯨꯡꯉꯥꯏꯇꯦ
ꯃꯤꯑꯣ ꯑꯣꯏꯕ
ꯍꯥꯥ
ꯃꯁꯤꯅꯤ ꯃꯤꯑꯣꯏ ꯍꯥꯏꯁꯦ ꯟ ꯇꯥꯗ꯭ꯔꯣꯕ
ꯇꯥꯏꯌꯦ ꯇꯥꯏꯌꯦ ꯀꯣꯜ ꯀꯌꯥ ꯇꯧꯕ ꯉꯝꯅꯤꯡꯉꯁꯦ
ꯍꯥꯥ
ꯎꯝ ꯀꯣꯜ ꯀꯌꯥ ꯇꯧꯕ ꯉꯝꯅꯤ
ꯑꯩꯔꯣ
ꯎꯝ
ꯀꯌꯥ ꯀꯩꯅꯣ ꯀꯌꯥ ꯇꯧꯕ ꯉꯝꯅꯤ ꯍꯥꯏꯔꯗꯤ ꯀꯔꯤꯒꯤꯅꯣ ꯃꯔꯤꯈꯛꯇꯪ ꯄꯤꯕ ꯑꯗꯨꯕꯨ
ꯑꯩꯒꯤ ꯃꯔꯤ ꯅꯪꯒꯤ ꯃꯔꯤ ꯄꯥꯔꯗꯤ
ꯑꯣ ꯍꯣ
ꯉꯝꯒꯗ꯭ꯔꯥ ꯍꯪꯕ ꯃꯤꯒꯤ ꯀꯣꯏꯁꯟ ꯀꯩꯅꯣ ꯑꯩꯒꯤꯗꯤ ꯂꯣꯏꯔꯅꯤ ꯍꯥꯏꯁꯦ ꯑꯁꯇꯪꯗꯤ ꯌꯥꯝ ꯉꯥꯡꯅꯈ꯭ꯔ ꯃꯥꯜꯂꯦ ꯃꯤꯗ
ꯁꯅꯒꯦ
ꯍꯥꯥ
ꯅꯨꯄꯤ ꯅꯨꯄꯤ ꯉꯥꯛꯇꯪ ꯊ
ꯅꯨꯄꯥꯅ ꯅꯨꯄꯤ ꯊꯦꯡꯅꯗ꯭ꯔꯗꯤ ꯀꯅꯥ ꯊꯦꯡꯅꯗꯣꯏꯅꯣ
ꯃꯁꯛ ꯐꯖꯔꯣꯏ ꯊꯤꯕꯣꯏ ꯉꯥꯡꯗ꯭ꯔꯦꯅ
ꯐꯖꯕ ꯈꯜꯂꯒ ꯐꯥꯍꯧꯔꯣ
ꯎꯝ ꯐꯥꯒꯦ ꯇꯧꯕꯅꯤ ꯂꯩꯇꯕꯅꯤꯅꯦ ꯑꯦ ꯈꯣꯏꯗꯥꯖꯕ ꯂꯩꯇꯕ ꯎꯝ
ꯏꯅꯥꯎꯅꯨꯄꯤꯗꯨꯔꯣ ꯐꯥꯔꯣ
ꯆꯠꯂꯣꯏ
ꯀꯩꯒꯤ
ꯄꯨꯡꯐꯥ ꯐꯥ ꯌꯧꯔꯝꯃꯤꯕꯨꯣ
ꯍꯣꯏ ꯏꯅꯥꯎꯅꯨꯄꯤꯗꯣ ꯐꯥꯗ꯭ꯔꯁꯨ ꯍꯥꯏꯒꯗꯅ ꯑꯩ ꯍꯥꯏꯕꯤꯔꯨꯔꯥ
ꯁꯤ ꯁꯤꯌꯥꯁꯦ ꯇꯧꯔꯣꯅ ꯇꯧꯔꯣ ꯅꯣ ꯃꯤ ꯅꯨꯄꯥ ꯂꯩꯖꯕꯗꯣ ꯇꯧꯔꯨꯅꯨ
ꯂꯩ ꯍꯥꯏꯕ꯭ꯔꯣ
ꯈꯪꯗꯦ ꯂꯩꯔꯝꯅꯤ
ꯂꯩꯔꯝꯃꯣꯏꯌꯦ
ꯑꯦ ꯂꯩꯕꯗꯕ꯭ꯔꯣ ꯂꯪꯅꯦ ꯑꯩ ꯄꯕꯨꯅꯤꯡꯗꯦ ꯃꯥꯏꯁꯤꯦ ꯂꯩ ꯂꯨꯝꯝꯃꯤꯕ
ꯑ ꯌꯥꯝ ꯅꯨꯅꯤꯡꯉꯦ ꯅꯪꯁꯦ
ꯅꯨꯄꯤ ꯀꯣꯏꯕ ꯌꯥꯝ ꯂꯨꯝꯃꯤ ꯅꯠꯇ꯭ꯔꯣ
ꯃꯥꯅꯦ
ꯑ ꯑ ꯑ ꯍꯅꯤꯗꯉ ꯏꯝꯐꯥꯜ ꯂꯥꯛꯀꯦꯔꯣ ꯑꯦꯅꯦ ꯌꯨꯝꯗ ꯂꯥꯛꯀꯦꯔꯣ ꯍꯥꯏꯕ
ꯈꯪꯗꯦ
ꯎꯝ ꯈꯪꯉꯦ
ꯀꯩ ꯀꯦ
ꯚꯥꯏꯕ꯭ꯔꯦꯁꯟꯗꯣ
ꯑꯩꯗꯤ ꯉꯁꯥꯏ ꯉꯁꯥꯏ ꯑꯪꯀꯜ ꯑꯪꯀꯜ ꯁꯤꯕꯗꯣ ꯃꯥ ꯃꯪꯐꯝꯗ ꯊꯤꯟꯕꯗꯣ ꯅꯣꯡꯃꯩꯗꯣ ꯇꯥꯡ ꯈꯤꯇꯪ ꯑꯍꯨꯝꯂꯛ ꯈꯣꯡꯕ ꯑꯁ ꯑꯩ ꯈꯪꯃꯟꯕꯒꯤꯀꯣ
ꯀꯩꯒꯤ ꯃꯩ ꯀꯥꯕꯣ
ꯁꯤꯕꯥꯏꯅꯤꯗꯅ
ꯃꯥ ꯁꯤꯐꯥꯏꯔꯣ
ꯑꯥꯔꯣꯟꯅꯤ
ꯍꯥꯥ
ꯁꯤꯕꯥꯏꯅꯦꯕ
ꯅꯍꯥꯔꯣꯜ
ꯁꯤꯕꯥꯏꯅꯤ ꯍꯥꯏꯕ ꯁꯤꯕꯥꯏ ꯃꯅꯤꯄꯨꯔ ꯄꯨꯂꯤꯁ ꯫
ꯑꯣ ꯑꯣ ꯀꯃꯟꯗꯣꯡꯁꯤꯡ ꯅꯥꯔꯔꯕꯅꯤꯗꯨꯗꯤ
ꯑꯗꯨꯒꯤ ꯅꯣꯡꯃꯩ ꯀꯥꯞꯄꯦꯕ ꯃꯣꯏꯗꯣ ꯫ ꯑꯗꯨꯗ
ꯁꯤꯐꯥꯏ ꯁꯤꯕꯗꯤ ꯂꯣꯏ ꯅꯨꯡꯃꯩ ꯀꯥꯞꯅꯩꯏ ꯑꯩꯅ
ꯎꯝ
ꯑꯗꯨꯒ ꯀꯩꯗꯧꯔꯦ
ꯈꯪꯉꯦ ꯍꯥꯏꯕ ꯋꯥꯅꯤꯗ
ꯎꯝ ꯈꯪꯉꯨꯅꯨ ꯈꯪꯉꯨꯅꯨ ꯃꯤꯁꯨ ꯃꯔꯝ ꯂꯩꯅ ꯀꯥꯞ ꯍꯧꯖꯤꯛꯇꯤ ꯃꯌꯨꯝꯗ ꯂꯩꯕ꯭ꯔꯣ
ꯑꯪꯀꯜ ꯈꯣꯏ ꯌꯨꯝꯗ ꯃꯈꯥꯗ ꯒ꯭ꯔꯥꯎꯟ ꯂꯝꯄꯥꯛ ꯑꯃ ꯂꯩꯌꯦ ꯑꯗꯨꯗ ꯐꯝꯃ ꯂꯩꯌꯦ ꯃꯊꯛꯇꯗꯤ ꯃꯤ ꯂꯥꯡꯕꯅꯤꯅ ꯎꯝ ꯒꯌꯥꯟ ꯇꯥꯕꯤꯔꯤꯀꯣ ꯫
ꯇꯥꯕꯤꯔꯤ ꯌꯥꯝꯅ ꯇꯥꯕꯤꯔꯤ ꯍꯣꯏ ꯁꯥꯍꯦꯞ
ꯏꯅꯥ ꯏꯅꯥ ꯍꯥ
ꯥ ꯍꯥꯏꯔꯣ ꯀꯔꯤꯔꯣ
ꯏꯅꯥꯎꯅ ꯅꯨꯄꯤꯅ ꯀꯔꯤ ꯀꯔꯤ ꯍꯥꯏꯔꯛꯄ꯭ꯔꯥ
ꯀꯩꯁꯨ ꯍꯥꯏꯗꯦ ꯀꯩꯁꯨ ꯉꯥꯡꯗꯅꯕ ꯫ ꯉꯥꯡꯉꯦ ꯃꯥꯁꯀꯣꯒꯤ ꯑꯣꯖꯥ ꯄꯨꯔꯤ ꯍꯥꯏ ꯑꯗꯨ ꯈꯛꯇꯪꯅꯤꯅ ꯉꯥꯡꯕ
ꯑꯦ ꯑꯗꯨꯒ ꯃꯤꯅꯤꯠ ꯇꯔꯥ ꯌꯧꯍꯜꯂꯤꯕ ꯫
ꯎꯝ
ꯑꯣ ꯑꯗꯨꯨꯝ ꯑꯗꯨꯗꯤ ꯁꯨꯃꯥꯏꯅ ꯉꯥꯡꯕ ꯑꯣꯏꯔꯝꯅꯤ ꯑꯣꯖꯥ ꯑꯣ ꯏꯃꯥ ꯅꯨꯡꯉꯥꯏꯍꯦ
ꯇꯞ ꯇꯞꯅ ꯉꯥꯡꯕꯅꯤ ꯑꯩꯈꯣꯏꯗꯤ
ꯑꯣꯏꯔꯝ ꯏꯅꯥꯎꯅꯨꯄꯤꯉꯣꯟꯗ ꯑꯩꯅ ꯐꯣꯟ ꯇꯧꯔꯒ ꯍꯪꯉꯗꯤ ꯅꯪ
ꯍꯪꯉꯣ ꯍꯪꯉꯣ ꯍꯪꯉꯣ ꯀꯩꯁꯨ ꯍꯥꯏꯕꯤꯗꯦ ꯌꯦꯁꯨ ꯉꯥꯟꯗꯦꯀꯣ ꯑꯅꯤꯔꯛꯇꯅꯦ ꯀꯣꯜ ꯇꯧꯕ
ꯇ꯭ꯋꯦꯟꯇꯤ ꯃꯤꯅꯤꯠꯁꯅꯦ ꯑꯗꯨ
ꯑꯣ ꯑꯗꯨꯅꯤ
ꯏꯅꯥꯎꯅꯨꯄꯤꯅ ꯍꯥꯏꯌꯦ ꯑꯁ ꯏꯆꯦ ꯋꯥꯔꯤ ꯁꯥꯟꯅꯕ ꯌꯥꯝ ꯅꯨꯡꯉꯥꯏꯈꯤ
ꯍꯥꯏꯌꯦ ꯑꯁꯦꯡꯕꯒꯤ
ꯅꯣꯛꯅꯤꯡꯏ ꯅꯣꯛꯅꯤꯡꯏ ꯋꯥꯔꯤ ꯁꯥꯟꯅꯩ ꯅꯨꯡꯉꯥꯏ ꯀꯥꯏꯅ ꯋꯥꯔꯤꯁꯨ ꯁꯥꯗꯕꯗꯨꯕꯨ
ꯏꯁ ꯑꯗꯨꯗꯤ ꯀꯅꯥꯅ ꯁꯥꯕ
ꯃꯥꯅ ꯉꯥꯡꯅꯕꯗ ꯑꯩꯅ ꯎꯝ ꯎꯝ ꯈꯛꯇꯪ ꯈꯨꯝꯕꯅꯤꯗ
ꯅꯥꯆꯤꯟꯊꯤꯔꯛꯀꯅꯨꯗꯨꯗ
ꯑꯁ ꯍꯪꯉꯣ ꯍꯦꯉꯣ ꯊꯥꯖꯗ꯭ꯔꯗꯤ ꯫ ꯃꯤꯅ ꯑꯁꯦꯡꯕ ꯍꯥꯏꯕꯤꯔꯒ ꯊꯥꯖꯗꯦ
ꯑꯩꯅ ꯑꯃꯁꯨ ꯄꯤꯈꯤꯕꯅꯦꯕ ꯫
ꯀꯅꯥ
ꯅꯠꯇꯦ ꯃꯤ ꯑꯃꯁꯨ ꯀꯣꯜ ꯇꯧꯅꯤꯉꯥꯏ ꯄꯤꯈꯤꯕꯅꯦꯕ ꯃꯉꯣꯟꯗ ꯑꯗꯨꯒ ꯑꯗꯨꯝ ꯫ ꯑꯩꯅ ꯍꯪꯕ ꯀꯥꯟꯗ ꯅꯪꯅ ꯅꯨꯡꯉꯥꯏꯌꯦ ꯍꯩꯕ
ꯑꯁ ꯑꯩꯁꯦ ꯅꯨꯡꯉꯥꯏꯕꯒꯤ ꯄꯩꯁꯥ ꯊꯧꯔ
ꯍꯥꯏꯌꯨ ꯏꯅꯥꯎꯅꯨꯄꯤꯉꯣꯟꯗ ꯈꯣꯠꯂꯦ ꯅꯆꯦꯅ ꯏꯅꯥꯎ ꯅꯨꯄꯤꯗ ꯍꯥꯏꯌꯣꯕ ꯃꯉꯣꯟꯗ ꯄꯩꯁꯥ ꯊꯥꯔꯛꯑꯣ ꯍꯥꯏꯌꯨꯕ ꯫
ꯆꯠꯂꯣꯍꯦ ꯑꯩꯕꯨ ꯒꯣꯜꯗꯤꯒꯔꯒꯤ ꯇꯥꯏꯇ ꯫
ꯀꯩꯅꯣ ꯅꯨꯡꯉꯥꯏꯕꯒꯤ ꯄꯩꯁꯥ ꯊꯥꯔꯛꯑꯣ ꯍꯥꯏꯌꯣ ꯍꯥꯏꯕ ꯅꯠꯇ꯭ꯔꯣ ꯫
ꯊꯥꯔꯛꯇꯨꯅꯀꯣ ꯇꯜꯂꯤ ꯑꯩ ꯑꯩꯅ ꯅꯤꯔꯗꯤ ꯄꯤꯅꯤ ꯍꯥꯏ
ꯃꯥꯟꯕ꯭ꯔꯣ ꯇꯥꯕ꯭ꯔꯣ
ꯇꯥꯏꯌꯦ
ꯅꯪ ꯂꯣꯏꯔꯗꯤ ꯑꯩ ꯃꯨꯛꯀ ꯇꯧꯔꯛꯀꯦ
ꯌꯥꯔꯣꯏ ꯑꯩꯅ ꯇꯧꯔꯛꯀꯗꯣꯏꯅꯤ
ꯆꯥ ꯑꯩꯒꯤ ꯍꯥꯟꯅ ꯂꯣꯏꯔꯒꯦ ꯫
ꯌꯥꯔꯣꯏ
ꯇꯧꯔꯛꯀꯅꯨ ꯑꯗꯨꯗ ꯌꯥꯝ ꯊꯤꯡꯉꯛꯅꯨ ꯀꯣ
ꯀꯔꯤ
ꯏꯕꯥꯅꯤ ꯀꯣꯜ ꯇꯧꯕꯗꯣ ꯅꯅꯥꯎꯄꯤ ꯀꯣꯜ ꯇꯧꯗꯣ ꯑꯗꯨꯃꯥꯏꯅ ꯇꯧꯅꯦ ꯑꯃ ꯇꯧꯔꯦ ꯑꯗꯨꯒ ꯃꯊꯪ ꯑꯃ ꯃꯊꯪ ꯑꯃ